ꯑꯩꯥꯏꯀꯣ
ꯍꯣꯏ
ꯎ ꯀꯔꯤ ꯇꯧꯔꯤꯕ꯭ꯔꯣ
ꯑꯣ ꯁꯨꯝ ꯂꯩꯔꯤ ꯅꯪꯗꯤ
ꯑꯗꯨꯝ ꯂꯩꯌꯦ ꯍꯥꯏꯕ ꯇꯥꯔꯦ ꯊꯦꯡꯅ ꯇꯨꯝꯃꯒꯦꯀꯣ ꯍꯥꯏꯗꯤ
ꯑꯣ ꯀꯩꯗꯪ ꯆꯥꯔꯒꯦ
ꯉꯁꯤꯁꯦ ꯉꯥꯏꯌꯣꯀꯣ ꯉꯁꯥꯏ ꯑꯩꯅ ꯆꯥꯈ꯭ꯔꯕꯒꯤ ꯑꯃꯨꯛ ꯀꯥꯎꯈ꯭ꯔꯦ ꯅꯤꯡꯁꯤꯡꯈꯤꯒꯦ ꯑꯃꯔꯥ
ꯑꯣ ꯑꯣ ꯀꯔꯤꯅꯣꯒ ꯁꯤ ꯉꯁꯤꯗꯤ ꯌꯦꯟꯁꯥꯡꯗꯨ ꯑꯂꯨ ꯀꯥꯡꯁꯣꯏ ꯇꯧꯔꯒꯀꯣ
ꯑꯥ
ꯇꯣꯃꯦꯇꯣ ꯃꯦꯠꯄ ꯑꯣꯏꯅ ꯆꯥꯕ ꯈꯥꯃꯦꯟ ꯃꯦꯠꯄ
ꯑ
ꯈꯔ ꯌꯥꯎꯔꯒ
ꯑꯦꯁ ꯑꯗꯨꯗꯤ ꯌꯥꯝ ꯍꯥꯎꯔꯝꯅꯤꯍꯦ
ꯑꯗꯨꯅꯦ ꯁꯥ ꯌꯥ ꯁꯥ ꯌꯥꯎꯔꯗꯤ ꯂꯣꯏꯅꯃꯛ ꯍꯥꯎꯋꯤꯅꯦ
ꯑ ꯍꯣꯏ ꯑꯗꯨꯅꯦ ꯑꯩꯈꯣꯏꯗꯤ ꯌꯦꯟ ꯆꯥꯏ ꯑꯩꯈꯣꯏ ꯏꯃꯥꯟꯅꯕꯤꯒꯤ ꯕꯔꯗꯦ ꯂꯩꯕꯒꯤ ꯀꯣ ꯑꯗꯨꯒꯤ ꯆꯥꯏ ꯍꯣꯏ ꯍꯥꯎ ꯇꯕꯗꯤ ꯅꯠꯇꯦ
ꯑꯥ ꯑꯗ ꯎꯝ ꯀꯔꯤ ꯀꯔꯤ ꯇꯧꯕ꯭ꯔꯥ ꯅꯈꯣꯏꯗꯤ ꯅꯨꯡꯇꯤꯒꯤ
ꯑꯩ ꯑꯩꯈꯣꯏꯗꯤ ꯑꯗꯨꯝ ꯇꯨꯝꯔꯒ ꯀꯔꯤ ꯍꯥꯏꯁꯤꯔꯥ ꯔꯤꯜꯁ ꯌꯦꯡꯒ ꯚꯤꯗꯤꯑꯣ ꯌꯦꯡꯔꯒ ꯀꯩꯝꯇ ꯇꯧꯗ꯭ꯔꯤ ꯍꯟꯗꯛꯇꯤ
ꯑꯣ ꯁꯨꯇꯤ ꯂꯩꯕꯒꯤꯔꯥ
ꯍꯣꯏ ꯚꯦꯀꯦꯁꯟ ꯂꯩꯕꯒꯤ ꯌꯨꯝꯗ ꯆꯠꯄ ꯑꯗꯨꯒꯤ
ꯑꯣ ꯑꯁ ꯑꯗꯨ ꯑꯣꯏꯔꯗꯤ ꯅꯨꯡꯉꯥꯏ ꯁꯥꯇ꯭ꯔꯥ ꯑꯣꯏꯔꯤꯌꯦꯅꯦ
ꯍꯣꯏ ꯍꯣꯏ ꯁꯥꯠꯇ꯭ꯔꯥꯅꯦ ꯅꯪꯗꯤ
ꯑꯩ ꯑꯩꯗꯤ ꯇꯝꯕ ꯂꯣꯏꯔꯦ ꯍꯥꯏꯇꯥꯔꯦ ꯍꯟꯗꯛꯅꯀꯣ ꯑꯗꯨꯒ ꯍꯧꯖꯤꯛꯇꯤ ꯑꯉꯥꯡ ꯂꯥꯏꯔꯤꯛ ꯇꯥꯛꯄ ꯑꯗꯨꯒ ꯑꯩꯒꯤ ꯑꯦꯛꯖꯥꯝ ꯄꯔꯤꯈꯥꯒꯤ ꯑꯦꯛꯖꯥꯝ ꯊꯥꯅꯤꯡꯉꯥꯏ ꯊꯥꯅꯤ ꯍꯥꯏꯁꯨ ꯑꯃꯨꯛꯀ ꯂꯥꯏꯔꯤꯛ ꯄꯥꯕ ꯇꯧꯔꯒ ꯂꯩꯌꯦ
ꯑꯣ ꯑꯁ ꯑꯗꯨꯗꯤ ꯌꯥꯝ ꯅꯨꯡꯉꯥꯏꯍꯦ ꯅꯣꯏ
ꯑꯩ ꯀꯗꯥꯏꯗꯒꯤꯅꯣꯉꯥꯏꯕꯅꯣꯗ ꯇꯨꯝꯕ ꯅꯪꯗꯦ ꯃꯔꯛꯇ ꯆꯥꯕ ꯐꯥꯎꯁꯨ ꯅꯪꯗꯕꯒꯤ ꯎꯝ ꯋꯥꯕꯗꯨ ꯁꯤꯒꯦ ꯇꯧꯋꯦ ꯑꯗꯨꯗ ꯑꯩꯈꯣꯏꯗꯤ ꯃꯍꯧꯁꯥꯅ ꯅꯨꯡꯗꯥꯡ ꯅꯨꯡꯗꯥꯡ ꯊꯦꯡꯅ ꯇꯨꯝꯕ ꯖꯥꯠ ꯑꯣꯏꯕꯅꯤꯅ ꯑꯣ ꯊꯦꯡꯗ꯭ꯔꯤꯐꯥꯎ ꯇꯨꯝꯕ ꯌꯥꯗꯦꯕ ꯑꯗꯨꯒꯤ ꯑꯌꯨꯛ ꯍꯧꯒꯠꯄꯗ ꯌꯥꯝ ꯋꯥ ꯋꯥꯅ ꯍꯧꯒꯠꯂꯦꯕ
ꯑ ꯍꯧꯒꯠꯄꯗꯤ ꯄꯨꯡ ꯀꯌꯥ ꯀꯌꯥꯗ ꯍꯧꯒꯠꯄ꯭ꯔꯥ
ꯍꯧꯒꯠꯄꯁꯦ ꯑꯩ ꯄꯨꯡ ꯃꯔꯤ ꯃꯈꯥꯏꯗ ꯍꯧꯒꯠꯂꯦꯕ ꯑ ꯍꯣꯏ ꯄꯨꯡ ꯃꯉꯥ ꯑꯉꯥꯡ ꯂꯥꯏꯔꯤꯛ ꯇꯥꯛꯄꯒꯤ ꯑꯃ ꯂꯩꯕꯀꯣ ꯑꯩꯗꯤ ꯃꯤꯒꯤ ꯃꯌꯨꯝꯗ ꯆꯠꯂꯒ ꯇꯥꯛ ꯖꯥ ꯑꯗꯨ ꯇꯧꯋꯦꯕ ꯃꯔꯤꯔꯛ ꯆ ꯂꯄꯥ ꯅꯨꯃꯤꯠꯇ ꯑꯗꯨꯒꯤ ꯃꯇꯝ ꯂꯩꯇꯕ
ꯑꯣ ꯑꯁ ꯑꯗꯨꯗꯤ ꯅꯪꯁꯦ ꯌꯥꯝ ꯀꯔꯤ ꯍꯥꯏꯁꯤꯔꯥ ꯃꯔꯝ ꯑꯣꯛꯄꯤ ꯅꯨꯄꯤꯅꯤ ꯍꯦ
ꯑꯁ ꯑꯗꯨ ꯃꯔꯝ ꯃꯔꯥꯝ ꯑꯣꯛꯄꯤ ꯍꯥꯏꯌꯦ ꯃꯤꯅꯗꯤ ꯑꯗꯨꯕꯨ ꯁꯤꯔꯣꯝꯗ ꯃꯁꯥ ꯄꯠꯈ꯭ꯔꯕꯗꯤ ꯈꯪꯗꯕꯀꯣ
ꯑ
ꯃꯤ ꯃꯤꯁꯦ ꯑꯗꯨꯝ ꯀꯔꯤꯝꯣ ꯑꯉꯥꯡꯕꯁꯨ ꯑꯗꯨꯝ ꯂꯥꯏꯔꯤꯛ ꯇꯥꯕꯅꯤꯅ ꯅꯪꯗꯤ ꯀꯔꯤ ꯀꯔꯤ ꯑꯗꯨꯁꯨ ꯁꯦꯟꯁꯨ ꯌꯥꯝ ꯄꯥꯏꯌꯦ ꯑꯗꯨ ꯄꯥꯏꯔꯝꯒꯅꯤ ꯑꯗꯨ ꯇꯧꯔꯝꯒꯅꯤ ꯍꯥꯏꯌꯦꯕ ꯑꯗꯨ ꯑꯗꯨꯕꯨ ꯑ ꯃꯤꯒꯤ
ꯑꯗꯨꯗ
ꯄꯥꯏꯗꯦ ꯂꯥꯛꯄꯗꯨ ꯑꯃꯨꯔꯛꯇ ꯄꯨꯂꯞ ꯑꯣꯏꯅ ꯂꯥꯛꯇꯕꯅꯤꯅ ꯑꯗꯣ ꯃꯆꯦ ꯃꯆꯦ ꯂꯥꯛꯄꯅꯤꯅ ꯂꯥꯛꯄ ꯃꯇꯝꯗ ꯑꯗꯨꯝ ꯄꯩ ꯏꯁꯥꯁꯦ ꯂꯥꯛꯄ꯭ꯔꯗꯤ ꯆꯠꯈꯤꯕ ꯈꯪꯗꯦ ꯍꯥꯏꯕꯗꯣ
ꯑ
ꯑꯗꯨ ꯑꯗꯨꯃꯥꯏꯅ ꯇꯧꯋꯦꯕ ꯑꯗꯨꯒꯤ ꯂꯦꯝꯗꯦꯕ ꯊꯥ ꯂꯣꯏꯔꯛꯄ ꯗꯗꯤ ꯇꯨꯏꯒꯤ ꯑꯩ ꯐꯥꯎ ꯃꯔ ꯃꯔꯛꯇ ꯀꯗꯥꯏꯗ ꯆꯠꯄ꯭ꯔꯥ ꯀꯣ ꯑꯩꯅ ꯇꯥꯟꯕ ꯐ꯭ꯔꯦꯟꯁꯤꯡꯁꯦ ꯍꯥꯏꯅ
ꯑꯗꯨ ꯑꯣꯏꯔꯁꯨ ꯑꯩꯈꯣꯏꯒꯤꯗꯤ ꯌꯥꯝ ꯐꯩꯌꯦꯗꯅ ꯑꯩꯈꯣꯏꯅꯗꯤ ꯀꯩꯝꯇ ꯊꯕꯛꯁꯨ ꯇꯧꯗꯦ ꯑꯗꯨꯒꯤ ꯁꯥꯇ꯭ꯔ ꯑꯣꯏꯕꯒꯤ ꯄꯩꯁꯥ ꯃꯥꯡꯈ꯭ꯔꯦꯕ ꯑꯩꯈꯣꯏꯗꯤ ꯂꯥꯛꯄ ꯃꯐꯝꯐꯝ ꯂꯩꯗꯕ ꯍꯣꯏ ꯑꯗꯨꯗꯤ ꯇꯧꯅꯤ
ꯆ ꯍꯧꯖꯤꯛꯇꯤ ꯃꯄꯥꯟꯗ ꯃꯤ ꯑꯗꯨꯝ ꯑꯄꯣꯠ ꯑꯐꯕ ꯂꯩꯔꯁꯨ ꯑꯣꯏ ꯏꯃꯨꯡ ꯒꯤ ꯑꯗꯨꯃꯛ ꯍꯥꯏꯅ ꯑꯗꯨꯝ ꯂꯧꯕꯅꯤꯅ ꯀꯣ ꯄꯩꯁꯥꯁꯦ ꯑꯗꯨꯝ ꯆꯠꯂꯦꯕ ꯃꯤꯅ ꯑꯍꯟꯁꯤꯡꯅ ꯍꯥꯏꯌꯦ ꯄꯩꯁꯥꯁꯦ ꯂꯥꯛꯄ ꯃꯐꯝ ꯂꯩꯔꯗꯤ ꯆꯠꯄ ꯃꯐꯝꯅ ꯍꯦꯟꯕꯅꯦ ꯍꯥꯏꯌꯦ
ꯑꯗꯨꯒꯤ ꯋꯥꯗꯣ ꯇꯥꯔꯝꯃꯦ
ꯑꯗꯨꯅꯦ ꯃꯤ ꯈꯪꯗꯕꯅꯗꯤ ꯈꯪꯗꯕꯅꯦꯀꯣ ꯁꯤꯒꯨꯝꯕ ꯎꯝ ꯐꯥꯎꯗꯕ ꯐꯥꯎꯗꯕ ꯃꯤꯅꯗꯤ ꯈꯪꯗꯕꯅꯦ
ꯍꯣꯏ ꯑꯗꯨꯅꯦ
ꯑꯣ ꯅꯈꯣꯏꯗꯤ ꯅꯪꯗꯤ ꯎ ꯇꯝꯄꯥꯛꯇ ꯂꯩꯕ꯭ꯔꯥ ꯆꯤꯡꯗ ꯂꯩꯕꯥ
ꯑꯩꯈꯣꯏ ꯍꯧꯖꯤꯛꯇꯤ ꯆꯤꯡꯗ ꯂꯩꯌꯦ
ꯑꯣ ꯑꯣ ꯇꯝꯄꯥꯛꯇ ꯂꯥꯏꯔꯤꯛ ꯇꯝꯕꯀꯣ
ꯍꯣꯏ ꯍꯣꯏ
ꯑꯩꯗꯤ ꯇꯝꯄꯥꯛꯀꯤ ꯃꯤ ꯂꯤ ꯑꯗꯒꯤ ꯆꯤꯡ ꯍꯥꯏꯔꯒ ꯎ ꯆꯤꯡꯒꯤ ꯃꯅꯥ ꯃꯁꯤꯡꯁꯦ ꯍꯧꯖꯤꯛꯀꯥꯟꯗꯤ ꯀꯔꯤꯅꯣ ꯎ ꯊꯕꯛ ꯅꯠꯇꯕ ꯂꯝꯕꯤ ꯐꯖꯅ ꯆꯠꯊꯣꯛ ꯆꯠꯁꯤꯟꯗ ꯅꯨꯡꯉꯥꯏꯇꯦꯅꯀꯣ
ꯍꯣꯏ ꯍꯣꯏ
ꯍꯧ ꯐ ꯑꯗꯨꯝ ꯃꯇꯝ ꯃꯇꯝꯒꯤ ꯑꯣꯏꯅ ꯃꯅꯥ ꯃꯁꯤꯡ ꯐꯪꯕꯗꯨ ꯄꯥꯛ ꯐꯪꯗ꯭ꯔꯕꯒꯤꯀꯣ ꯃꯔꯛ ꯃꯔꯛꯇ ꯆꯥꯅꯤꯡꯕꯗꯨ ꯆꯤꯡꯒꯤ ꯍꯥꯏꯕ ꯑ ꯆꯤꯡꯒꯤ ꯍꯥꯏꯕꯅꯗꯤ ꯈꯔ ꯇꯣꯡꯉꯥꯜꯂꯦꯅꯀꯣ
ꯎꯝ ꯍꯣꯏ
ꯅꯨꯡꯁꯤꯠ ꯑꯐꯕ ꯏꯁꯤꯡ ꯑꯐꯕꯗ ꯍꯧꯕꯗꯤ ꯇꯣꯡꯉꯥꯜꯂꯦꯕ ꯄꯣꯠꯁꯦ
ꯍꯣꯏ ꯑꯗꯨꯅꯦ ꯑꯁ ꯑꯗꯨ ꯑꯣꯏꯔꯁꯨ ꯑꯩꯈꯣꯏ ꯆꯤꯡꯗ ꯂꯩꯕꯗꯤ ꯀꯔꯤ ꯍꯥꯏꯁꯤꯔꯥꯥ ꯆꯥꯕ ꯆꯥꯕꯗꯤ ꯑꯗꯨꯝ ꯐ꯭ꯔꯦꯁ ꯑꯣꯏꯅ ꯆꯥꯏ ꯑꯗꯨꯒꯤ ꯅꯨꯡꯉꯥꯏꯌꯦ ꯑꯗꯨꯒ ꯂꯥꯎꯁꯨ ꯆꯠꯂꯤ ꯑꯩꯈꯣꯏꯗꯤ
ꯑꯣ ꯅꯨꯡꯉꯥꯏꯅꯦ
ꯍꯣꯏ ꯂꯥꯛꯑꯣ ꯍꯥꯏꯕꯗꯤ ꯑ ꯑꯩꯈꯣꯏꯒꯤꯗꯤ ꯂꯩꯇꯦ ꯑꯗꯨ ꯑꯣꯏꯔꯁꯨ ꯏꯃꯥꯟꯅꯕꯤꯒꯤ ꯀꯣ ꯆꯠꯄꯤꯌꯣ ꯍꯥꯏꯔꯒ ꯑꯗꯨꯝ ꯆꯠꯄꯗꯣ ꯑꯗꯨꯒ ꯑꯁ ꯀꯔꯤ ꯍꯥꯏꯁꯤꯔꯥ ꯂꯥꯎꯒꯦ ꯃꯐꯝꯗ ꯑꯗꯨꯝ ꯁꯤꯡꯖꯨ ꯆꯥꯔꯒ ꯀꯩ ꯀꯩꯅꯝ ꯑꯗꯨꯝ ꯑꯁ ꯆꯥꯛ ꯆꯥꯔꯒ ꯀꯣ
ꯍꯣꯏ ꯍꯣꯏ ꯅꯨꯡꯉꯥꯏꯔꯝꯒꯅꯤꯅꯦ ꯑꯗꯣ
ꯍꯣꯏ ꯑꯗꯨ ꯃꯇꯝꯗꯨꯗꯤ ꯀꯔꯤ ꯍꯥꯏꯁꯤ꯭ꯔꯥ ꯋꯥꯕ ꯈꯪꯗꯦꯕ ꯑꯗꯨꯒ ꯑꯗꯨꯝ ꯍꯜꯂꯛꯄ ꯀꯥꯟꯗ ꯀꯔꯤ ꯍꯥꯏꯁꯤꯔꯥ ꯃꯊꯟꯗ ꯂꯩꯕ ꯀꯥꯟꯗ ꯑꯩ ꯋꯥꯕꯅ ꯎꯋꯥꯕꯅ ꯂꯣꯏꯔꯦ
ꯑꯗꯨ ꯃꯤꯅ ꯍꯌꯦ ꯂꯧꯕꯛꯇ ꯆꯠꯂꯒ ꯍꯥꯎꯗ꯭ꯔꯁꯨ ꯂꯧꯕꯨꯡꯗ ꯆꯠꯂꯒ ꯆꯥꯕꯗꯣ ꯍꯥꯎꯗꯕ ꯄꯣꯠꯁꯨ
ꯍꯣꯏ ꯍꯣꯏ ꯑꯗꯨꯅꯦ ꯑꯗꯨꯒ ꯇꯥꯔꯝꯃꯦ ꯌꯥꯝꯅ ꯍꯥꯎꯕꯅꯦ
ꯍꯧꯖꯤꯛꯀꯥꯟꯁꯦ ꯎꯝ ꯎꯁꯣꯏꯒꯤ ꯃꯇꯝ ꯑꯣꯏꯌꯦꯀꯣ ꯁꯤꯗ ꯎꯁꯣꯏ ꯎꯈ꯭ꯔꯦ ꯎꯕ ꯍꯧꯔꯦ ꯍꯥꯏꯔꯁꯨ ꯃꯤ ꯑꯃ ꯑꯅꯤꯅꯈꯛ ꯄꯨꯔ ꯄꯅꯤ ꯄꯨꯔꯛꯂꯒ ꯌꯣꯟꯕꯅꯤꯅ ꯌꯥꯝ ꯇꯥꯡꯔꯤꯑꯕ ꯑ ꯑꯩꯅ ꯎ ꯃꯤ ꯑꯃꯗ ꯍꯪꯕꯀꯣ ꯅꯈꯣꯏꯗꯤ ꯎꯁꯣꯏꯗꯣ ꯆꯤꯡꯗ ꯂꯩꯕ ꯃꯥꯁꯦ ꯅꯣꯏꯗꯤ ꯎꯁꯣꯏ ꯆꯥꯕ ꯐꯪꯈ꯭ꯔꯝꯃꯅꯤꯀꯣ ꯍꯥꯏꯔꯒ ꯎꯁꯣꯏ ꯆꯃꯟ ꯆꯝꯃꯟꯕꯤ ꯑꯌꯨꯛ ꯁꯨ ꯅꯨꯡꯗꯥꯡꯁꯨ ꯆꯥꯕꯤꯌꯦꯦ ꯐꯃꯨꯡꯗꯁꯨ ꯎꯁꯣꯏ ꯎꯕ ꯍꯧꯔꯦ ꯍꯥꯏꯌꯦꯦ
ꯑꯦ ꯃꯤ ꯃꯤꯒꯤ ꯀꯔꯤ ꯍꯥꯏꯁꯤꯔꯥ ꯑ ꯑꯇꯣꯞꯄꯗ ꯆꯠꯂꯁꯨ ꯀꯩ ꯍꯤꯟꯖꯥꯡꯔꯥ ꯀꯩ ꯍꯤꯟꯖꯥꯡꯔꯥ ꯍꯥꯡꯉꯒ ꯑꯗꯨꯝ ꯆꯞ ꯃꯥꯟꯅꯔꯅꯤ ꯑꯣꯏꯣꯏꯒꯤꯁꯦ
ꯑꯗꯨ ꯃꯇꯝꯁꯨ ꯑꯣꯏꯕꯅꯅꯦ ꯀꯩꯅꯣ ꯆꯍꯤꯗ ꯃꯔꯛ ꯃꯔꯛ ꯊꯣꯛꯄꯗꯨꯕꯨꯀꯣ
ꯑꯥ
ꯑꯗꯨꯕꯨ ꯃꯤꯅ ꯍꯥꯏꯌꯦ ꯑꯩ ꯉꯁꯥꯏ ꯃꯤ ꯑꯃꯒ ꯎꯝ ꯍꯪꯕ ꯃꯇꯝꯗ ꯎꯁꯣꯏꯒꯤ ꯍꯪꯕ ꯃꯇꯝꯗ ꯑꯗꯨꯒꯤ ꯃꯤꯗꯨꯅ ꯎ ꯎꯁꯣꯏꯁꯦ ꯌꯥꯎꯋꯦ ꯍꯥꯏꯔꯁꯨ ꯑꯩꯈꯣꯏꯒꯤ ꯃꯁꯥꯗꯗꯤ ꯀꯥꯟꯅꯕ ꯑꯃꯐꯥꯎ ꯐꯪꯗꯕꯅꯦ ꯁꯤ ꯈꯪꯉꯣ ꯍꯥꯏꯌꯦ ꯑꯗꯨꯒ ꯄꯨꯛ ꯅꯨꯡꯁꯤꯠꯀꯤ ꯂꯥꯏꯅꯥ ꯂꯩꯕꯗꯨ
ꯑ ꯍꯣꯏ ꯍꯣꯏ ꯍꯣꯏ
ꯀꯜꯂꯦ ꯍꯥꯏꯌꯦ
ꯑꯣ ꯑꯁ
ꯑꯗꯨꯒꯤ ꯀꯅꯥꯅꯕ ꯀꯔꯤꯁꯨ ꯂꯩꯇꯕꯅꯤ ꯑꯩꯈꯣꯏꯒꯤ ꯍꯛꯆꯥꯡꯗ ꯍꯥꯏꯌꯦ ꯎ ꯉꯁꯥꯏꯁꯦ ꯌꯥꯝ ꯅꯣꯛꯅꯤꯡꯕ ꯑꯥ ꯌꯥꯝ ꯅꯣꯛꯅꯤꯡꯕ ꯃꯤ ꯑꯃꯒ ꯋꯥꯔꯤ ꯁꯥꯕ ꯑꯩꯁꯦ ꯀ ꯅꯨꯄꯥꯅꯦꯕꯀꯣ ꯑꯗꯣ ꯎꯝꯅ ꯍꯥꯏꯕ ꯑꯃ ꯏꯁꯥꯕꯨ ꯑꯗꯨꯝ ꯊꯥꯒꯠꯄ ꯃꯤꯁꯦ ꯑꯗꯨꯝ ꯑꯣꯏꯕ ꯃꯥꯜꯂꯦ ꯃꯥꯁꯦ
ꯑ ꯑ
ꯀꯔꯤ ꯍꯥꯏꯕ꯭ꯔꯥ ꯍꯥꯏꯔꯒ ꯎꯝ ꯑꯩ ꯃꯥꯅ ꯊꯣꯡꯕ ꯆꯥꯛ ꯏꯟꯁꯥꯡꯁꯤꯡꯁꯦ ꯂꯣꯏꯅꯃꯛ ꯍꯥꯎꯋꯦ ꯍꯥꯏꯑꯦ ꯍꯥꯎꯗꯕ ꯄꯣꯠꯁꯨ ꯃꯥꯅ ꯊꯣꯡꯅꯗꯤ ꯍꯥꯎꯋꯦ ꯍꯥꯏꯑꯦ ꯆꯥꯛꯁꯨ ꯍꯥꯎꯋꯦ ꯍꯩꯌꯦ ꯑꯗꯨꯒꯤ ꯃꯤꯅ ꯃꯥꯒꯤ ꯃꯤꯡ ꯀꯧꯗ꯭ꯔꯦ ꯑ ꯃꯈꯨꯠ ꯈꯨꯠ ꯃꯈꯨꯠ ꯊꯨꯝꯃꯦ ꯍꯥꯏꯅꯀꯣ ꯈꯨꯠ ꯊꯨꯝꯕ ꯍꯥꯏꯅ ꯀꯧꯔꯦ ꯍꯥꯏꯌꯦ ꯃꯥꯅ ꯍꯥꯏꯕ ꯅꯤꯡ ꯑꯣꯏꯣꯏꯗ ꯏꯗꯤꯦ ꯑꯗꯣ ꯑꯩꯕꯨꯁꯨ ꯑꯃꯨꯛꯀ ꯅꯪꯗꯤ ꯆꯥꯛ ꯏꯟꯁꯥꯡ ꯊꯣꯡꯕ꯭ꯔꯥ ꯍꯥꯏꯌꯦ ꯍꯥꯏꯅ ꯍꯣꯏ ꯊꯣꯡꯉꯦ ꯎꯝ ꯑꯗꯨꯝ ꯍꯥꯎꯕ ꯍꯥꯎꯇꯕꯗꯤ ꯈꯪꯗꯦ ꯑꯗꯨꯕꯨ ꯑꯗꯨꯝ ꯊꯣꯡꯕꯗꯤ ꯍꯩꯌꯦ ꯍꯥꯏꯔꯒ ꯑꯗꯨ ꯑꯣꯏꯔꯁꯤ ꯑꯣꯏꯔꯗꯤ ꯅꯪꯁꯨ ꯈꯨꯠ ꯊꯨꯝꯕꯤ ꯑꯣꯏꯔꯦ ꯍꯥꯏꯌꯦ
ꯑꯦ
ꯑꯖ ꯉꯥꯡꯅꯤꯅꯦ
ꯑꯗꯨꯅꯦ ꯆꯠ ꯆꯥꯅꯦ ꯃꯤꯁꯤꯡꯁꯦ ꯑꯗꯒꯤ ꯃꯤꯁꯤꯡꯁꯦ
ꯍꯣꯏ ꯅꯣꯡ ꯆꯨꯕ꯭ꯔꯣ ꯅꯈꯣꯏꯗꯤ ꯍꯧꯖꯤꯛ ꯑꯗꯨꯗ
ꯑ ꯅꯣꯡꯣꯡ ꯆꯨꯗꯦ
ꯁꯤꯗꯤ ꯅꯣꯡ ꯈꯔ ꯈꯔ ꯆꯨꯕ ꯃꯥꯜꯂꯅꯦ ꯅꯣꯡꯒꯤ ꯃꯈꯣꯟꯜ ꯇꯥꯏꯌꯦ
ꯑꯣ ꯑꯩꯈꯣꯏꯒꯤꯗ꯭ꯔꯥ ꯅꯣꯏꯒꯔꯥ
ꯑꯩꯈꯣꯏꯒꯤ ꯑꯩꯈꯣꯏꯒꯤ
ꯑꯣ ꯑꯣ ꯑꯣ
ꯑꯩꯈꯣꯏꯒꯤꯗ ꯅꯣꯡ ꯈꯔ ꯈꯔꯁꯨ ꯃꯥꯜꯂꯦ
ꯑꯣ ꯑꯩꯈꯣꯏꯒꯤꯗꯤ ꯆꯨꯁꯦ
ꯑꯩꯗꯣ ꯍꯟꯗꯛ ꯑꯩꯈꯣꯏꯒꯤ ꯌꯨꯝ ꯃꯅꯤꯡꯗ ꯖꯒꯥ ꯈꯔ ꯂꯩꯕꯒꯤ ꯎꯝ ꯀꯔꯤꯅꯣ ꯀꯔꯤ ꯍꯥꯏꯁꯤꯔꯦ ꯍꯤꯡꯒꯣꯜ ꯃꯆꯥ ꯇꯧꯕꯅꯦꯕ
ꯑꯣ
ꯇꯧꯔꯒ ꯎꯝ ꯃꯇꯝꯒꯤ ꯅꯠꯇꯕꯁꯨ ꯄꯪꯊꯥ ꯊꯥꯕ ꯑꯩꯗꯣ ꯑꯗꯨꯒ ꯍꯧꯁꯨ ꯍꯧꯔꯤꯌꯦ ꯍꯧꯖꯤꯛꯇꯤ ꯊꯕꯤꯒꯤ ꯃꯇꯝ ꯂꯣꯏꯔꯛꯈ꯭ꯔꯦ ꯑꯗꯣ ꯊꯕꯤ ꯊꯕꯤ ꯊꯥꯔꯒ ꯊꯕꯤ ꯑꯅꯤꯒꯨꯝꯕꯗꯤ ꯍꯧꯕ ꯍꯧꯔꯦ ꯑꯗ ꯑꯗꯨꯒꯤ ꯃꯤꯅ ꯃꯇꯝ ꯅꯠꯇꯕꯗ ꯄ ꯊꯥꯔꯁꯨ ꯍꯧꯋꯦꯅꯦ ꯅꯪꯁꯦ ꯑꯩꯒꯤ
ꯊꯕꯤꯥꯎ ꯍꯥꯎꯕ꯭ꯔꯥ ꯅꯪꯒꯤꯁꯨ
ꯍꯣꯏ ꯑꯗꯨꯝꯝ ꯑꯩꯈꯣꯏ ꯑꯩꯈꯣꯏꯒꯤ ꯃꯤꯁꯤꯡꯁꯨ ꯊꯕꯤ ꯑꯗꯨꯝ ꯆꯥꯡꯒꯜꯂꯦꯕ
ꯑ ꯍꯣꯏ ꯑꯁ ꯌꯥꯝ ꯍꯥꯎꯕꯅ ꯍꯥꯎꯕꯅ ꯊꯥꯕꯤꯗꯦ ꯑꯁ ꯉꯁꯤ ꯁꯤꯁꯨ ꯂꯩꯌꯦ ꯑꯩꯈꯣꯏꯗꯤ
ꯑ ꯑꯗꯨꯝ ꯑꯩꯈꯣꯏꯗꯤ ꯑꯩꯈꯣꯏ ꯏꯃꯨꯡꯗꯤ ꯆꯥꯛ ꯆꯥꯕ ꯃꯇꯝꯗ ꯑꯩꯈꯣꯏꯒꯤ ꯀꯔꯤꯅꯣꯗ ꯆꯥꯛ ꯆꯥꯕꯒꯤ ꯇꯦꯄꯜꯗꯀꯣ ꯎꯝ ꯊꯕꯤ ꯊꯕꯤꯗꯨ ꯈꯣꯛꯈꯂꯒ ꯑꯗꯨꯝ ꯊꯝꯃꯦꯕ
ꯑꯥ
ꯅꯨꯡꯇꯤꯏꯒꯤꯀꯣ ꯑꯣ ꯎ ꯈꯔꯅ ꯑꯗꯨꯝ ꯃꯔꯛꯇ ꯐꯨꯠꯂꯒꯁꯨ ꯆꯥꯏꯑꯦ ꯑꯗꯨꯒ ꯃꯣꯔꯣꯛ ꯃꯦꯜꯂꯒꯁꯨ ꯑꯗꯨꯝ ꯆꯥꯏꯑ
ꯑꯣ ꯍꯣꯏ ꯑ ꯃꯣꯔꯣꯛ ꯃꯦꯠꯂꯒ ꯑꯗꯨꯝ ꯆꯥ ꯁꯨ ꯌꯥꯎꯋꯦ ꯑꯗꯨꯒ ꯐꯨꯠꯂꯒ ꯆꯥꯕꯗꯤ ꯈꯪꯗꯦ
ꯁꯣꯏꯔꯒꯀꯣ ꯎ ꯀꯔꯤꯅꯣ ꯑꯁꯤ ꯉꯥ ꯀꯧꯇꯥꯗꯣ
ꯑ
ꯀꯧꯇꯥ ꯑꯄꯤꯛꯄ ꯂꯨꯄꯥ ꯀꯨꯟꯊ꯭ꯔꯥꯗ ꯄꯤꯕ ꯂꯩꯌꯦꯀꯣ ꯑꯗꯨ ꯃꯣꯔꯣꯛ ꯃꯦꯞꯄ ꯆꯥꯕ ꯌꯥꯝ ꯍꯥꯎꯕꯅꯦ ꯅꯪꯁꯨ ꯑꯃꯔꯛ ꯆ ꯃꯔꯣꯛ ꯈꯔ ꯁꯥꯍꯜꯂꯒꯀꯣ ꯑꯁ ꯌꯥꯝ ꯆꯥꯛ ꯌꯥꯝ ꯆꯪꯕꯅꯦ
ꯑꯣ ꯍꯥꯎꯔꯝꯅꯤ ꯍꯣꯏ ꯊꯥꯕꯤꯗꯤ ꯑꯁ ꯀꯔꯤ ꯍꯥꯏꯁꯤꯔꯥ ꯁꯥ ꯀꯔꯤ ꯍꯥꯏꯁꯤ꯭ꯔꯥ ꯑꯗꯨꯝ ꯍꯤꯟꯖꯥꯡꯗꯣ
ꯍꯣꯏ ꯍꯣꯏ
ꯌꯥꯝ ꯍꯥꯎꯕꯅꯦ ꯊꯕꯤꯒꯨꯝꯕꯗꯤ ꯑꯁ ꯌꯥꯝ ꯆꯞ
ꯎꯝ ꯑꯗꯨ ꯏꯟꯁꯥꯡ ꯏꯟꯁꯥꯡ ꯑꯍꯥꯎꯕ ꯁꯥ ꯊꯣꯡꯉꯁꯨ ꯊꯕꯤ ꯊꯕꯤ ꯆꯥꯏꯃꯤꯀꯣ ꯑꯗꯨꯝ ꯃꯐꯝ ꯃꯐꯝꯗ ꯑꯗꯨꯝ ꯆꯥꯅꯩꯑꯕ ꯃꯥꯗꯤ
ꯍꯣꯏ ꯑꯗꯨꯅꯦ ꯑꯗꯨꯒꯤ ꯌꯥꯝꯅ ꯄꯥꯝꯃꯦ ꯊꯕꯤꯗꯤ ꯑ
ꯑꯩꯈꯣꯏꯁꯨ ꯄꯥꯝꯃꯦ ꯑꯗ ꯃꯇꯝ ꯃꯇꯝꯒꯤꯗꯤ ꯆꯥꯗꯕ ꯌꯥꯗꯦ ꯐꯪꯕ ꯃꯅꯥꯁꯤꯡꯗꯨ ꯀꯣ ꯁꯥ ꯈꯛ ꯁꯥ ꯈꯔ ꯆꯥꯕꯁꯨ
ꯍꯧꯖꯤꯛꯇꯤ ꯀꯃꯥꯏꯅ ꯇꯧꯅꯤꯌꯦ ꯂ